ꯇꯥꯏ ꯇꯔꯦ ꯀꯔꯤ ꯀꯔꯤ ꯇꯧꯔꯝꯃꯤꯅꯣ
ꯕꯣꯜ ꯉꯥꯏꯔꯝꯃꯤꯅꯤꯅꯦ ꯍꯣꯔꯦꯟ ꯅꯣꯔꯋꯦ ꯂꯩꯅꯦ ꯄ꯭ꯂꯥꯟꯒ
ꯅꯣꯕꯤꯒ ꯀꯅꯥꯒꯂ
ꯅꯣꯔꯋꯦꯒ ꯃꯥ ꯁꯤꯖꯤꯌꯥ ꯑꯥꯏ ꯄꯨꯔꯤ ꯀꯣꯁ
ꯑꯣ ꯑꯣ ꯍꯣꯏ ꯍꯣꯏ ꯑꯒꯔꯤꯀ ꯁ ꯄꯅꯦ ꯃꯥ ꯄꯨꯡ ꯇꯔꯥ ꯃꯈꯥꯏꯗ ꯅꯠꯇ꯭ꯔꯣ ꯄꯨꯡ ꯇꯔꯥ ꯃꯈꯥꯏꯗ ꯀꯨꯏ ꯗ꯭ꯔꯦꯅꯦꯖꯗ
ꯉꯥꯏꯍꯥꯛꯇ ꯉꯥꯏꯔꯦ ꯄꯨꯡ ꯄꯨꯡ ꯑꯃ ꯐꯥꯖꯤꯜꯂꯛꯇ꯭ꯔꯦ ꯑꯍꯣꯏ ꯄꯨꯡ ꯑꯃꯥꯛ ꯈꯔꯥ
ꯃꯃꯥꯡꯗ ꯍꯂꯥꯟ ꯊꯥꯗꯣꯛꯣꯔꯛꯇꯕ ꯃꯥꯜꯂꯦ ꯊꯥꯗꯣꯛꯇꯦꯀꯣ
ꯊꯥꯗꯛꯇꯦ ꯊꯑꯣꯏ ꯊꯥꯗꯆꯣꯏꯅꯦ ꯃꯣꯏ ꯃꯀꯣꯛ ꯈ ꯁꯥꯟꯅꯕ ꯍꯥꯏꯇꯥꯔꯦꯅꯦ
ꯀꯩꯅꯣꯗꯨꯁꯨ ꯑꯩꯈꯣꯏꯒꯤ ꯖꯄꯥꯟꯒ ꯕ꯭ꯔꯥꯖꯤꯜꯒ ꯁꯥꯟꯗꯨꯁꯨ ꯅꯦꯃꯥꯐꯥꯎ ꯊꯣꯛꯣꯔꯛꯇꯦꯅꯦ
ꯃꯣꯏꯅ ꯍꯥꯏꯗꯣꯛꯇ ꯋꯥꯅꯦꯕ ꯐꯦꯟ ꯃꯌꯥꯝꯗꯣ ꯍꯥꯏꯗꯤ ꯂꯩꯔꯣꯏꯅ ꯈꯪꯕ꯭ꯔꯥ ꯃꯦꯟꯃꯥꯔꯗꯣ ꯁꯥꯟꯅ ꯉꯝꯗ꯭ꯔꯕꯅꯦꯕ ꯃꯥꯏ ꯃꯈꯣꯡꯗ ꯌꯦꯡꯉꯣ ꯚꯥꯏ ꯄꯨꯔꯥ ꯁꯔꯖꯔꯤ ꯇꯧꯕꯗꯅ ꯃꯈꯔꯨꯕꯗꯣ ꯐꯩꯔ ꯂꯩꯕꯅꯦꯕ ꯑꯗꯨ ꯃꯥꯗꯖꯦ ꯑꯗꯣ ꯑꯗꯨꯗꯤ ꯁꯣꯏꯗꯣꯏꯅꯦ ꯃꯥꯅ ꯁꯥꯟꯅꯕ ꯌꯥꯗꯦꯕ ꯃꯥꯗꯣ ꯁꯥꯟꯅꯔꯒꯁꯨ ꯌꯥꯝ ꯀꯟꯅ ꯆꯦꯟꯕ ꯈꯣꯠꯄ ꯏꯁꯄꯤꯠ ꯀꯩꯀꯥꯗꯣ ꯉꯝꯗꯦ
ꯍꯣꯏ ꯍꯣꯏ ꯌꯥꯝ ꯋꯥꯔꯜ ꯀꯞꯅꯤꯗꯅ ꯍꯥꯏꯗꯤ ꯂꯣꯏ ꯃꯥꯏ ꯄꯣꯔꯛꯀꯗꯣꯏꯅꯤꯅ ꯑꯗꯨꯝ ꯔꯤꯛꯁ ꯂꯧꯅꯤꯡꯗꯕ
ꯍꯣꯏ ꯔꯤꯁ ꯂꯧꯟꯗꯕꯗꯣ ꯑꯗꯨꯅ ꯃꯤꯒꯤꯁꯨ ꯕꯤꯠ ꯍꯥꯥꯞꯇ ꯌꯥꯗꯦ ꯅꯠꯇ꯭ꯔꯥ ꯍꯥꯏꯗꯤ ꯃꯣꯏ ꯂꯝꯒꯤ ꯃꯤꯑꯣꯏ ꯃꯤꯅꯗꯤ ꯄꯨꯔ ꯃꯦꯟꯃꯥꯔꯁꯨ ꯃꯣꯏꯗꯤ ꯄꯨꯔꯥ ꯂꯥꯏꯅꯦ ꯂꯥꯅꯩꯅꯦꯕ
ꯎꯝ
ꯑꯗꯨꯅ ꯃꯤꯒꯤꯁꯨ ꯄꯤꯊꯥꯞ ꯇ ꯌꯥꯗꯕꯒꯤ ꯁꯨꯝ ꯁꯞꯁꯇꯤꯗ ꯊꯝꯖꯤꯜꯂꯤꯅꯦꯕ
ꯑꯅꯣ
ꯀꯥꯗꯣꯔꯛꯑꯦ ꯍꯥꯏꯕ ꯀꯥꯟꯗꯪꯅꯦꯕ ꯃꯥ ꯊꯥꯗꯣꯔꯛꯀꯗꯣꯏꯁꯤꯦ ꯅꯍꯥꯟ ꯊꯥꯗꯣꯛꯑꯝꯃꯤꯗꯣ ꯃꯣꯏ ꯊ꯭ꯔꯤ ꯖꯤꯔꯣꯗ ꯀꯩꯅꯣ ꯂꯩꯕ ꯀꯥꯟꯗ ꯑꯁ ꯈꯪꯗꯦꯗ ꯚꯥꯏ ꯌꯥꯝ ꯀꯣꯛꯄꯗꯤ ꯌꯥꯝ ꯁꯥꯟꯅꯩ ꯅꯣꯡꯋꯦ ꯀꯥꯡꯕꯨꯁ ꯁꯨ ꯃꯍꯥꯛ ꯉꯥꯏꯍꯥꯛ ꯀꯅꯥꯝ ꯊꯥꯗꯣꯛꯇꯦꯗꯨꯗꯤ ꯐ꯭ꯔꯥꯟꯁꯀ ꯁꯥꯟꯅꯕꯗ ꯍꯥꯏꯗꯤ ꯀꯥꯔꯁꯨ ꯌꯥꯏ ꯄꯣꯔꯁꯨ ꯌꯥꯏ ꯈꯟꯕꯩꯅꯦ ꯃꯣꯏꯅ
ꯀꯥꯒꯤꯕꯗꯨ
ꯄꯣꯏꯌꯦ ꯐꯣꯔ ꯋꯥꯟꯗ ꯄꯣꯏꯑꯦꯕ
ꯑꯣ
ꯑꯩ ꯐ꯭ꯔꯥꯟꯁꯀ ꯑꯣꯏꯁꯜꯂꯦ ꯑꯗꯨꯒ ꯃꯣꯏꯒꯤ ꯇꯤꯝꯒꯤ ꯃꯦꯟ ꯄ꯭ꯂꯦꯌꯔ ꯑꯝꯇ ꯊꯛ ꯦꯕꯗꯨꯗ ꯅꯣꯋꯦꯒꯤ ꯑꯗꯣ ꯅꯣꯋꯦ ꯀꯗꯤ ꯀꯟꯕꯅꯦꯍꯦ ꯚꯥꯏ ꯍꯟꯗꯛ ꯑꯩꯅ ꯁꯨꯝ ꯌꯦꯡꯉꯛꯄꯗꯀꯣ ꯃꯣꯏ ꯉꯁꯤꯒꯤꯗ ꯈꯪꯒꯅꯤꯉꯣ ꯀꯌꯥꯝ ꯂꯩꯩꯒꯦꯣ ꯃꯣꯏꯅ ꯑꯄ ꯄꯣꯁ ꯍꯂꯥꯟꯂꯒ ꯇꯧꯔꯛꯀꯗꯕꯁꯨ ꯎꯔꯦꯁꯦ
ꯀꯩꯅꯣꯗ ꯗꯦꯠ ꯊ꯭ꯔꯤꯗꯗꯤ ꯗꯦꯠ ꯊ꯭ꯔꯤꯗꯔꯣ ꯍꯥꯏꯁꯦ ꯇꯤꯗꯥꯥꯏ ꯂꯩ ꯃꯥꯜꯂꯦ
ꯗꯦꯠ ꯊ꯭ꯔꯤꯗ ꯂꯩ ꯑꯁ ꯑꯗꯨꯗꯤ ꯄꯨꯡ ꯑꯍꯨꯝ ꯃꯈꯥꯏ ꯍꯥꯏꯔꯤꯉꯣ ꯑꯗꯨꯒꯒ
ꯍ ꯅꯒ ꯅꯒꯠ ꯂꯗꯕꯨ ꯀꯥꯏꯅ
ꯅꯨꯡ ꯉꯥꯛꯇꯅꯦ ꯚ ꯍꯧꯖꯤꯛ ꯏꯁꯥꯗ ꯍꯦꯛ ꯂꯩꯍꯧꯔꯕ ꯑꯗꯨꯝ ꯂꯩꯍꯧꯔꯦ
ꯀꯦ ꯂꯥꯏ ꯌꯦꯡꯗ ꯌꯥꯗꯦ ꯀꯥꯄꯨꯡ ꯑꯍꯨꯝ ꯑꯣꯏꯒꯦꯔꯥ ꯑꯣꯏꯔꯣꯏꯒꯦꯔꯥ ꯍꯥꯄ ꯂꯩꯒꯅꯥ
ꯁꯤꯒꯤ ꯑꯁ ꯉꯁꯤꯗꯤ ꯉꯁꯤꯗꯤ ꯒꯦꯝ ꯈꯨꯗꯤꯡꯒꯤ ꯒꯣꯜ ꯇꯝꯖꯜꯂꯛꯄꯁꯤꯗꯅꯤꯅꯦ ꯐ꯭ꯔꯛ ꯇꯥꯏꯁꯦ
ꯑꯗꯨꯅꯦ ꯑꯁ ꯑꯗꯨ ꯃꯃꯥꯡꯒꯤꯗꯨꯁꯨ ꯃꯥ ꯈꯦꯇ꯭ꯔꯤꯛꯅꯦꯌꯥꯝ ꯂꯧ ꯑꯗꯨꯏꯁꯨ ꯃꯥ ꯄꯦꯅꯥꯜꯇꯤꯗꯣ ꯅꯪ ꯊꯣꯛꯑꯝꯗ꯭ꯔꯗꯤꯀꯣ
ꯍꯣ ꯍꯣꯏ ꯊꯦꯡꯅꯥꯇꯁꯨ ꯀꯪ ꯀꯣ
ꯊꯪꯅꯅ ꯍꯦꯇ꯭ꯔꯤꯛ ꯂꯧꯈꯠꯂꯑꯗꯤ ꯐꯔꯛ ꯇꯥꯗꯛꯎ
ꯐ ꯇꯗꯅꯤ ꯀꯥꯏꯗꯅꯣꯃꯤ ꯑꯁ ꯑꯗꯨꯏ ꯃꯇꯨꯡꯒꯤꯁꯤꯁꯨ ꯑꯃꯨꯛ ꯉꯍꯥꯟꯗꯣꯅꯦ ꯑꯣꯡꯅꯤ ꯃꯥꯅ ꯁꯥꯟꯅꯩꯗꯣ ꯊꯥꯔꯇꯤ ꯃꯤꯅꯠꯁ ꯐꯥꯗꯦꯕ ꯇ꯭ꯋꯦꯟꯇꯤ ꯐꯥꯏꯚ ꯃꯤꯠꯨꯛꯇꯪꯅꯦꯕꯪ꯭ꯔꯥ ꯑꯗꯨꯗ ꯑꯃꯨꯛ ꯒꯣꯜ ꯑꯃꯨꯛ ꯆꯟꯁꯤꯟꯕꯤꯅꯦ ꯇꯧꯋꯤꯗꯣ ꯍꯥꯏꯗꯤ ꯃꯥ ꯍꯧꯕꯗꯤꯩ ꯀꯩꯁꯨ ꯌꯥꯎꯖꯗ꯭ꯔꯕꯅꯦꯕ ꯍꯧꯕꯗ ꯌꯎꯔꯝꯃꯗꯤ ꯀꯃꯥꯏꯅ ꯇꯧꯅꯤ
ꯑꯩꯈꯣꯏꯁ ꯆꯍꯤꯁꯦ ꯍꯅꯦ ꯀꯨꯟꯊ꯭ꯔꯥꯃꯨꯛ ꯀꯟꯅꯖꯕꯩ ꯋꯥꯅꯦ ꯀꯟ꯭ꯔꯣ ꯐꯨꯠꯕꯣꯜ ꯐꯤ ꯑꯃꯥꯏ ꯑꯥ ꯃꯤꯅꯤꯠꯨꯟꯊ꯭ꯔꯥꯗꯪ ꯆꯦꯜꯂꯣꯏ ꯍꯥꯏꯕ ꯀꯥꯟꯗ ꯑꯩꯈꯣꯏ ꯑꯥ ꯃꯤꯅꯤꯠ ꯇꯔꯥ ꯐꯥꯟ ꯆꯦꯟ ꯉꯝꯃꯣꯏꯕ ꯐ ꯑꯏ ꯀꯥꯝ ꯌꯦ ꯑꯗꯨꯗꯤ ꯑꯣ ꯇꯔꯐꯇ ꯁꯅꯗꯨ ꯇꯔꯐ ꯍꯥꯏꯖꯤ ꯑꯥ ꯃꯣꯏ ꯁꯔꯨꯛ ꯃꯔꯤ ꯊꯣꯛꯄꯒꯤ ꯁꯔꯨꯛ ꯑꯃ ꯐꯥꯎꯕ ꯀꯩꯁꯨ ꯌꯥꯝ ꯆꯥꯎꯄꯣꯟꯇꯦꯕ ꯑꯗꯨꯗꯤ ꯑꯗꯨ ꯇꯥꯔꯛꯄ ꯆꯕꯗꯣ ꯋꯥ ꯋꯥ ꯈꯥꯝꯖꯠꯂꯦ
ꯑꯗꯨ ꯃꯣꯏꯁꯦ ꯑꯗꯨꯅꯦ ꯑꯩꯗꯤ ꯑꯗꯨꯕꯨꯗꯤ ꯐꯔꯦꯅꯦ ꯉꯝ ꯉꯝꯃꯦ ꯍꯥꯏꯔꯁꯦꯕ ꯍꯥꯏꯗꯤ ꯑꯗꯨꯝ ꯇ꯭ꯔꯦꯅꯤꯡ ꯇꯧꯕꯒꯤ ꯑꯗꯨ ꯅꯠꯇꯕꯤꯗ ꯑꯩꯈꯣꯏꯒꯤ ꯃꯦꯁꯤꯁꯤ ꯌꯦꯡꯉꯣꯕ ꯃꯤ ꯍꯧꯖꯤꯛ ꯅꯍꯥ ꯅꯍꯥꯒꯤ ꯃꯥꯒꯤ ꯏꯁꯄꯤꯠ ꯑꯃ ꯂꯩꯗꯅ ꯒꯦꯝ ꯁꯥꯟꯅꯕꯗ ꯍꯥꯏꯗꯤ ꯉꯥꯛꯇꯪ ꯉꯥꯛꯇꯪꯒꯤ ꯐꯠ ꯐ ꯐ ꯂꯩꯗꯅ ꯑꯗꯨꯒꯤ ꯏꯁꯄꯤꯠꯇꯣ ꯑꯗꯨꯝ ꯃꯥ ꯍꯧꯖꯤꯛ ꯔꯤꯇꯔꯟ ꯇꯧꯕ ꯉꯝꯃꯦꯕ ꯑꯍꯟ ꯑꯣꯏꯖꯔꯒꯁꯨ ꯎꯝ ꯑꯗꯨꯗꯤ ꯍꯣꯏ ꯍꯣꯏ ꯍꯣꯏ ꯍꯣꯏ ꯍꯥꯟꯅ ꯑꯗꯨꯝ ꯑꯗꯨꯅꯤ ꯑꯗꯨ ꯑꯗꯨꯝ ꯑꯗꯨꯅꯦ ꯌꯦꯡꯉꯛꯏꯁꯦ ꯔꯣꯅꯥꯜꯗꯣꯗ ꯑꯗꯨꯝ ꯌꯦꯡꯉꯣꯕ ꯍꯥꯏꯗꯤ ꯑꯗꯨꯣ ꯁꯤꯁꯨ ꯍꯥꯟꯅꯗꯤ ꯂꯩꯔꯝꯃꯤꯅꯦꯕ ꯍꯧꯖꯤꯛꯇꯤ ꯃꯥ ꯑꯍꯟ ꯑꯣꯏꯔꯛꯄꯒꯤ ꯃꯥ ꯑꯗꯨꯒꯤ ꯑꯗꯨ ꯁꯣꯛ ꯉꯝꯗ꯭ꯔꯦ ꯃꯥ ꯒꯣꯜ ꯃꯌꯥꯗ ꯒꯣꯜ ꯄꯣꯠ ꯁꯪꯉ ꯂꯩꯕꯒꯤ ꯍꯧꯖꯤꯛ ꯕꯥꯏꯔꯜ ꯌꯥꯝ ꯆꯠꯂꯤꯗꯣ ꯑꯇꯩꯒꯤ ꯅꯠꯇꯦꯕ ꯃꯥ ꯀꯩꯁꯨ ꯆꯦꯟ ꯉꯝꯗꯕꯩꯅꯦꯕ ꯑꯗꯨ ꯃꯦꯁꯤꯗꯤ ꯑꯃꯨꯛ ꯌꯡꯉꯦ
ꯍ
ꯀꯅꯥ ꯅꯍꯜ ꯇꯔꯗꯤ ꯃꯥ ꯅꯩ ꯂꯩꯔꯤꯁꯦ ꯍꯧꯖꯤꯛ
ꯃꯥ
ꯃꯦꯁꯤꯗꯤ ꯚꯥꯏ ꯊꯥꯒꯠꯂꯤꯒꯦ ꯂꯣꯏꯅꯔꯣꯏꯍꯦ
ꯍꯣꯏ ꯌꯦꯡ ꯐꯪꯍꯕꯩꯁꯦ ꯐꯥꯔꯝꯅꯤ ꯀꯩꯅꯣ ꯃꯃꯥꯡꯗ ꯃꯔꯥꯊꯣꯅꯥ ꯍꯣꯏ ꯌꯦꯡ ꯐꯪꯍꯧꯗꯦ ꯃꯦꯁꯤꯒꯤ ꯍꯥꯛꯇꯛꯇꯗꯤ ꯌꯦꯡ ꯐꯪꯉꯦ
ꯑ
ꯃꯔꯥꯗꯣꯅ ꯀꯥꯏꯗꯨꯗꯤ ꯈꯣꯏ ꯌꯦꯡ ꯌꯦꯡꯍꯧꯗꯦ ꯌꯦꯡꯍꯧꯕ꯭ꯔꯣ ꯅꯪꯕꯣ
ꯌꯦꯡꯍꯧꯗꯦꯗ ꯀꯥꯢꯗꯩꯩꯅꯣ ꯃꯥꯅꯒ ꯀꯣꯁ ꯑꯣꯏꯔꯛꯀꯥꯟꯗꯅꯦ ꯑꯩꯈꯣꯏꯅꯒ ꯑꯥꯔꯖꯦꯟꯇꯤꯅꯥꯒ ꯈꯪꯉꯛꯏꯁꯦ
ꯑꯥ ꯃꯤꯔꯦ ꯅꯅꯥꯕꯣ ꯃꯊꯪꯗ ꯐꯥꯎꯔꯛꯄ ꯃꯦꯁꯤꯗꯧꯅ ꯐꯥꯎꯔꯛꯄ ꯐꯥꯎꯔꯛꯄ ꯌꯥꯏꯁꯤ ꯀꯅꯥ ꯀꯅꯥ ꯂꯩꯔꯦ ꯌꯃꯥꯜ ꯗꯨꯔꯣ ꯏꯁꯄꯦꯟꯒꯤꯗꯣ
ꯑꯥ ꯑꯗꯨꯝꯗꯤ ꯐꯖꯅ ꯐꯥꯎꯔꯛꯈꯤꯅꯤ ꯃꯥ ꯑꯗꯒꯤꯗꯤ ꯍꯣꯏ ꯑꯞꯄꯥꯄꯦꯕꯨꯗꯤ ꯑꯗꯨꯝ
ꯑꯥꯏ ꯎꯝ ꯈꯨꯣꯏꯒꯤ ꯃꯝꯕꯥꯞꯄꯤ ꯀꯩꯁꯨ ꯌꯥꯝꯅ ꯍꯥꯏꯗꯤ ꯑꯩꯒꯤ ꯑꯣꯏꯅꯗꯤꯀꯣ ꯍꯥꯏꯁꯦ ꯃꯣꯠꯁꯦ ꯀꯩꯁꯨ ꯌꯥꯝꯅ ꯍꯩ ꯍꯩ ꯍꯩ ꯍꯩꯇ ꯃꯥꯜꯂꯦ ꯃꯥ ꯍꯩꯁꯦ ꯒꯣꯜ ꯒꯣꯜꯗ ꯆꯟꯖꯟꯕꯗꯤ ꯍꯩꯌꯦꯕꯀꯣ ꯑꯩꯈꯣꯏꯒꯤ ꯂꯩꯗꯅ ꯁꯨꯝ ꯐꯨꯠꯕꯣꯜ ꯍꯥꯏꯁꯤꯗꯤ ꯍꯣꯏ ꯃꯤꯠ ꯃꯤꯠꯀꯤ ꯀꯨꯝꯍꯩꯅꯤ ꯃꯤꯠꯁꯨ ꯅꯨꯡꯉꯥꯏꯍꯟꯗ ꯌꯥꯗꯦꯗꯅ ꯈꯔ ꯑꯩꯈꯣꯏ ꯈꯔ ꯊꯦꯛꯄ ꯈꯣꯠꯄꯒ ꯇꯧꯕꯗꯣ ꯄꯥꯛ ꯌꯥꯎꯗꯦꯕ ꯃꯣꯏꯒꯨꯝꯕꯖꯤꯅ ꯑꯩꯈꯣꯏꯒꯤ ꯒꯣꯜꯗ ꯀꯃꯥꯏꯅ ꯇꯧ ꯆꯟꯖꯟꯅꯤ ꯍꯩꯕ ꯀꯥꯡꯕꯨꯗꯨꯅꯦꯕ
ꯃꯥꯅꯦ ꯃꯥꯅꯦ ꯃꯥꯅꯦ ꯑꯣꯡꯂꯤ ꯏꯁꯇ꯭ꯔꯥꯛꯀꯔ ꯈꯛꯇꯅꯦꯕ ꯍꯥꯏꯗꯤ ꯒꯣꯜ ꯆꯟꯖꯅꯟ ꯈꯛꯇꯅꯦꯕ ꯍꯩꯔꯤꯁꯦ ꯑꯗꯨꯅꯦꯕ ꯔꯣꯅꯥꯜꯗꯣ ꯇꯧꯔꯤꯁꯦ ꯚꯥꯏ ꯔꯣꯅꯥꯜꯗꯣꯅ ꯇꯧꯏꯁꯦ ꯑꯗꯨꯅꯦꯕ ꯑꯇꯩ ꯀꯩꯝ ꯍꯩꯇꯕꯅꯦ ꯃꯥꯁꯨ ꯃꯥꯏꯕꯨ ꯁꯣꯠ ꯊꯥꯕꯗꯗꯤ ꯀꯠꯂꯤꯀꯣ ꯁꯣꯠ ꯊꯥꯕ ꯆꯨꯝꯃꯤ ꯁꯣꯠ ꯊꯥꯕ ꯀꯜꯂꯦꯕ
ꯑꯩꯈꯣꯏꯒꯤ ꯎ ꯕꯣꯜꯒ ꯄꯨꯈꯠꯂꯀꯥꯟꯗ ꯀꯗꯥꯏ ꯋꯥꯏ ꯖꯒꯥꯗꯤ ꯍꯧꯕꯅ ꯆꯥꯟꯁꯨ ꯋꯥꯡꯉꯤ
ꯍꯣꯏ ꯑꯗꯨꯅꯅꯦꯕ ꯑꯥ ꯑꯗꯨꯗꯤ ꯍꯩꯌꯦꯕ ꯕꯥꯄꯦꯒ ꯃꯥꯒ ꯑꯝꯍꯥꯅꯦꯕ ꯑꯃꯔꯣꯝꯗ ꯍꯥꯏꯔꯗꯤ ꯑꯗꯣ ꯊꯦꯛꯄꯤ ꯈꯣꯠꯄꯤ ꯑꯗꯩꯩ ꯄ꯭ꯂꯦ ꯃꯦꯛ ꯄ꯭ꯂꯦ ꯃꯦꯀꯤꯡ ꯍꯥꯏꯕ ꯑꯃ ꯂꯩꯗꯅ ꯍꯥꯏꯗꯤ ꯌꯥꯝ ꯂꯨꯔꯝꯕ ꯄꯥꯔꯠꯁꯦ ꯃꯥꯅ
ꯍꯥꯏ ꯑꯗꯤ ꯃꯤꯁꯤꯗꯣ ꯌꯦꯡꯉꯣꯅꯦ ꯃꯤ ꯐꯥꯅꯌꯥꯝ ꯑꯣꯝꯁꯤꯜꯂꯒꯁꯨ ꯃꯥꯅ ꯐꯠ ꯂꯥꯎꯅ ꯊꯦꯛꯂꯛꯑꯒ ꯅꯥꯀꯟ ꯑꯃꯗ ꯐꯠ ꯂꯥꯎꯅ ꯊ꯭ꯔꯨ ꯄꯥꯁ ꯄꯤꯁꯤꯜꯂꯛꯄꯗꯣ ꯈꯪꯉꯥꯡ ꯍꯥꯡꯍꯧꯔꯒ ꯒꯣꯜ ꯆꯜꯂꯤ ꯌꯦꯡ ꯅꯨꯡꯉꯥꯏꯗꯅ ꯑꯗꯨꯃꯥꯏꯅ ꯇꯧ ꯀꯥꯟꯗ
ꯍ ꯍꯣꯏ ꯑꯗꯨꯒꯨꯝꯕꯗꯨꯅꯦ ꯅꯨꯡꯉꯥꯏꯁꯦ ꯑꯗꯨꯗꯤ ꯇꯧꯗ꯭ꯔꯦ ꯑꯗꯨꯃꯗꯤ ꯇꯁꯦꯡꯅ ꯍꯥꯏꯒꯦ ꯔꯣꯅꯥꯜꯗꯣ ꯍꯥꯏꯕ ꯍꯥꯏꯗꯤ ꯃꯥꯒꯤ ꯐꯦꯟ ꯅꯠꯇꯕꯒꯤ ꯋꯥ ꯉꯥꯡꯕꯩ ꯋꯥ ꯅꯠꯇꯦꯀꯣ
ꯍꯣꯏ
ꯇꯧꯗꯦꯕ ꯃꯤꯊ ꯃꯣꯛꯛꯇ ꯃ
ꯀꯩꯅꯣꯗꯨꯁꯨ ꯑꯗꯨꯝ ꯈꯔ ꯇꯧꯋꯤꯅꯦ ꯑꯩꯈꯣꯏꯒꯤ ꯕꯤꯅꯤꯁꯤꯁ ꯖꯨꯅꯤꯌꯔꯗ ꯃꯥꯁꯨ ꯑꯗꯨꯝ
ꯑꯥ ꯑꯦ ꯃꯥꯏ ꯇꯧꯋꯦ ꯃꯥꯗꯤ ꯇꯧꯋꯦ ꯌꯥꯏ ꯃꯥꯟꯅꯤ ꯀꯩꯅꯣ ꯍꯟꯇꯛꯗ ꯊꯥꯡ ꯊꯥꯡꯒꯠꯂꯛꯏꯁꯦ ꯕ꯭ꯔꯥꯖꯤꯜꯗꯣ ꯑꯇꯩꯗꯤ ꯌꯥꯗ꯭ꯔꯕꯅꯦ ꯑꯨꯛꯇ ꯕꯤꯅꯤꯅꯅꯦ ꯍꯟꯗꯛ ꯊꯥꯡꯒꯠꯂꯤꯁꯤꯦ
ꯕꯣꯜꯗ ꯄꯩꯁꯥꯒꯗꯤ ꯊꯥ
ꯊꯥꯏꯌꯦ ꯃꯥꯡꯉꯦ ꯀꯥꯟꯗꯦ ꯑꯥꯁ ꯅꯍꯥꯟ ꯍꯣꯏ
ꯂꯨꯄꯥ ꯀꯌꯥ ꯊꯥꯌꯦꯕ
ꯀꯩꯅꯣꯒꯤꯗꯣ ꯑꯁ ꯌꯥꯝꯕ ꯅꯠꯇꯦꯗ ꯑꯩꯗꯤ ꯀꯩꯅꯣ ꯃꯨꯛꯇꯅꯦ ꯐꯥꯞ ꯃꯨꯛꯇꯪ ꯅꯦ
ꯍꯥꯄꯤ ꯑꯦ
ꯑ ꯀ ꯍꯥꯠꯇꯦꯗ ꯐ ꯐꯗꯃꯥꯏ ꯑꯗꯨ ꯅꯠꯇꯕ ꯑꯗꯨ ꯇꯣꯛꯈ꯭ꯔꯣꯅꯦ ꯀꯩꯅꯣꯒꯤ ꯏꯃꯥꯟꯅꯕ ꯑꯃ ꯂꯩꯌꯦ
ꯄꯥ ꯂꯥꯛ ꯑꯍꯨꯝ ꯐꯥꯎꯋꯦ ꯇꯧꯕ ꯂꯤꯁꯤꯡ ꯀꯨꯟꯊ꯭ꯔꯥꯃꯨꯛ ꯐꯥꯎꯕꯗꯅꯦ
ꯍꯣꯏ ꯉꯁꯤꯐꯨ ꯐꯥꯎꯕꯅꯦ ꯅꯠꯇꯦ ꯉꯔꯥꯡ ꯉꯔꯥꯡ
ꯑ ꯃꯊꯋꯥ ꯍꯅ ꯇꯧꯅ ꯑꯩ ꯍꯥꯏꯁꯦ ꯃꯥ ꯂꯥꯈ ꯑꯍꯨꯝ ꯃꯈꯥꯏ ꯑꯗꯨꯏꯗꯤ ꯂꯤꯁꯤꯡ ꯀꯨꯟꯊ꯭ꯔꯥ ꯍꯥꯞꯄ ꯂꯥꯈ ꯃꯔꯤꯃꯨꯛ ꯃꯌꯥ ꯆꯥꯡꯅꯦꯕꯀꯣ ꯑꯗ ꯃꯥꯅ ꯍꯟꯗꯛꯤ ꯕꯦꯠꯇꯤꯡ ꯇꯧꯕ ꯀꯥꯟꯗ ꯂꯤꯁꯤꯡ ꯌꯥꯡꯈꯩ ꯑꯃ ꯀꯩ ꯑꯃ ꯃꯥꯅ ꯁꯨꯝ ꯕꯦꯇꯤꯡ ꯇꯧꯔꯛꯄꯗ ꯃꯥꯡꯉꯁꯨ ꯃꯉꯣꯟꯗꯤ ꯑꯗꯨꯝ ꯇꯣꯡꯗꯧ ꯂꯩꯔꯦꯕ
ꯇꯣꯡꯉꯤ ꯇꯣꯡꯉꯤ ꯑꯗꯨꯅꯤ ꯇꯣꯡꯉꯤ ꯃꯥ ꯃꯆꯦꯠ ꯃꯆꯦꯠꯇꯤ ꯐꯥꯎꯕꯅꯦꯕꯀꯣ ꯑꯗꯨꯝ ꯃꯥꯦ ꯃꯔ ꯍꯥꯏꯕ ꯆ ꯈꯔ ꯂꯩꯕ ꯍꯥꯏꯇꯥꯔꯦ ꯑꯗꯨꯝ ꯃꯆꯤ ꯃꯆꯦꯗ ꯀꯩꯁꯨ ꯊꯥꯒꯠꯂꯛꯇꯦꯕ ꯑꯗꯨꯝ ꯐꯥꯎꯗꯤ ꯐꯥꯎꯕꯅꯦꯕ ꯃꯥꯁꯦ ꯅꯍꯥꯟꯒꯤ ꯂꯤꯁꯤꯡ ꯃꯔꯤ ꯊꯥ ꯑꯗꯨꯗ ꯂꯥꯛꯍꯨꯝ ꯃꯈꯥꯏ ꯍꯦꯟꯅ ꯐꯥꯎꯒꯠꯂꯛꯄ ꯑꯗꯨꯗꯤ ꯑꯗꯨꯗꯤ ꯐꯔꯛ ꯇꯥꯗ꯭ꯔꯣ
ꯑꯁ ꯑꯗꯨꯒ ꯐꯥꯎꯔꯗꯤ ꯌꯥꯔꯦꯍꯦ ꯂꯝ ꯑꯃ ꯀꯣꯏꯊꯣꯛꯎꯕ ꯌꯥꯔꯦ ꯍꯥꯏꯥꯎ
ꯑꯗꯨꯅꯦ ꯄꯝ ꯃꯄꯨꯝꯅꯤꯅ ꯑꯗꯨꯗꯤ ꯑꯩꯈꯣꯏꯁꯨ ꯁꯦꯝꯃꯝꯃꯝ ꯑꯣꯏꯗꯅ ꯀꯥꯟꯅꯗꯣꯏꯅꯦꯕ ꯑꯗꯨꯗꯤ ꯄꯨꯔꯥ ꯌꯨꯝꯒꯤ ꯑꯣꯏꯔꯁꯨ ꯑꯣꯅꯦ
ꯇꯥꯎ ꯌꯥꯕ ꯃꯤꯅ ꯄꯪꯌꯥꯗ ꯌꯥꯕꯅꯤꯗ ꯇꯧꯔꯤꯁꯤ ꯅꯣꯏ ꯑꯩꯈꯣꯏꯅꯒ ꯊꯥꯍꯨꯔꯗꯤ ꯑꯍꯥꯎ ꯑꯍꯨꯝ ꯆꯥꯔꯃꯗꯤ ꯐꯒꯗꯧꯅꯤꯗꯣ ꯀꯂ ꯀꯗꯣꯏ ꯌꯥ
ꯁ꯭ꯋꯥꯅꯤ ꯀꯩꯗ ꯥꯟ ꯇ ꯀꯃꯅ ꯍꯥꯏꯕ ꯆꯞ ꯃꯥꯟꯅꯩ ꯂꯨꯄꯥ ꯆꯥꯝꯃꯉꯥ ꯊꯥꯕ ꯃꯥꯁꯦ ꯑꯗꯨꯒ ꯂꯨꯄꯥ ꯂꯤꯁꯤꯡ ꯇꯔꯥꯃꯉꯥ ꯇꯔꯥꯃꯉꯥ ꯐꯪꯒꯗꯕꯅꯦꯕ
ꯑ
ꯑꯗꯣ ꯐꯪꯗꯤ ꯐꯪꯍꯧꯗ꯭ꯔꯦꯕ ꯃꯥꯁꯦ ꯈꯤꯇꯪꯗ ꯈꯤꯇꯪꯗ ꯋꯥꯠꯄꯀꯣ ꯂꯨꯄꯥ ꯂꯤꯁꯤꯡ ꯇꯔꯥꯃꯉꯥ ꯄꯥꯝꯃꯨꯏꯍꯦ ꯍꯥꯏ ꯃꯥꯏ ꯆꯥꯝꯃꯉꯥ ꯄꯥꯝꯃꯨꯏ ꯁꯤꯟ ꯇꯄꯥꯃ ꯌꯥꯏ
ꯑꯗꯨꯅꯦꯃꯤꯒꯤ ꯋꯥꯔꯤꯅꯤꯗ ꯕꯣꯜꯗ ꯊꯥꯕ ꯈꯁꯦ ꯑꯃꯨꯁꯅꯥ ꯑꯣꯏꯅ ꯌꯥꯝꯄꯣꯟꯇꯦ ꯑꯃꯨꯁꯅꯥ ꯑꯩ ꯊꯥꯔꯤꯗꯤ ꯑꯩ ꯐꯥꯎꯔ ꯁꯨꯡꯐꯥꯎ ꯐꯥꯎꯗꯦꯗꯤ ꯃꯤꯗꯅ
ꯃꯥꯗꯤꯣ ꯑꯇꯩ ꯀꯩꯅꯣ ꯑꯗꯨ ꯀ ꯊꯥꯕꯅꯤ
ꯑ ꯊꯥꯕꯁꯦ ꯐꯥꯎꯕ ꯁꯨꯡꯥꯎ ꯐꯥꯎꯗꯦꯕ ꯑꯗꯨꯅꯤꯗ ꯇꯥꯅ ꯍꯥꯠꯈꯤꯗ꯭ꯔꯣꯝꯗꯨꯃ
ꯑꯗꯣ ꯍꯟꯗꯛꯇꯤ ꯑꯃꯨꯛ ꯈꯥꯒꯦꯝꯕꯁꯨ ꯑꯃꯨꯛ ꯈꯔꯒꯗꯤ ꯐꯥꯎꯋꯦ ꯃꯥꯁꯦ ꯉꯔꯥꯡ ꯅꯍꯥꯟ ꯉꯔꯥꯡꯁꯨ ꯐꯥꯎꯏ ꯅꯍꯥꯟꯁꯨ ꯐꯥꯎꯋꯦ ꯃꯥ ꯀꯌꯥ ꯐꯥꯎꯕꯅꯣꯗꯤ ꯈꯪꯗꯦ ꯈꯪꯗꯦ ꯃꯥ ꯑꯗꯨꯝ ꯈꯔ ꯈꯔ ꯌꯥꯝꯗꯤ ꯊꯥꯕꯅꯦ ꯂꯤꯁꯤꯡ ꯃꯔꯤ ꯃꯉꯥ ꯑꯃ ꯊꯥꯕ ꯌꯥꯎꯕꯅꯦꯕ ꯍꯥꯏ ꯑꯗꯨꯅ ꯃꯥ ꯍꯔꯝꯅꯤ ꯈꯪꯉꯦ
ꯇꯣꯂꯣꯞ ꯆꯥꯕ ꯃꯤꯅ ꯊꯥꯕꯁ ꯑꯗꯨꯝ ꯂꯤꯁꯤꯡ ꯑꯃꯃꯅꯤ ꯇꯁꯨꯣꯄꯥꯗꯤ ꯀꯩꯁꯨꯛꯅꯥ ꯇꯗ
ꯑꯗꯨ ꯑꯗꯨ ꯈꯜꯂꯛꯄꯩꯅꯤ ꯀꯩꯅꯣ ꯍꯥꯏꯗꯤ ꯊꯥ ꯉꯝꯃꯤꯗꯣ ꯑꯩꯈꯣꯏ ꯇꯣꯂꯣꯞ ꯆꯥꯗꯕꯅ ꯑꯗꯨꯗꯣ ꯉꯝꯗꯦ ꯍꯥꯏꯇꯥꯔꯦ ꯃꯥꯡꯒ꯭ꯔꯗꯤꯅ
ꯍꯣꯏ ꯍꯣꯏ ꯍꯥꯏꯗꯤ ꯑꯃꯗꯗꯤ ꯑꯗꯨꯝ ꯃꯊꯪ ꯊꯥꯒꯤ ꯁꯤꯃ ꯂꯥꯛꯄ ꯀꯗꯧ ꯂꯩꯔꯤ ꯍꯥꯏꯕ ꯄꯣꯠ ꯑꯃ ꯂꯩꯕꯅꯤꯅꯀꯣ ꯑ ꯅꯨꯄꯤ ꯑꯉꯥꯡ ꯊꯤꯕꯃꯛꯁꯨ ꯅꯠꯇ꯭ꯔꯤꯕꯅꯤꯅ ꯑꯗꯨ ꯄꯩꯁꯥꯗꯣ ꯀꯩꯁꯨꯝꯗꯤ
ꯎ ꯃꯥꯅꯦ ꯏꯃꯨꯡ ꯃꯅꯨꯡ ꯄꯨꯕ ꯅꯠꯇ꯭ꯔꯤ ꯃꯤ ꯉꯥꯡ ꯊꯤꯕ ꯅꯠꯇ꯭ꯔꯤ ꯀꯩꯗ ꯏꯁꯟꯅꯧꯅꯤ ꯏꯁꯥꯒꯤ ꯈꯔ ꯈꯣꯁꯇꯣ ꯃꯉꯥꯏꯒꯗ꯭ꯔꯥ ꯑꯗꯨꯗ ꯃꯣꯏ ꯄꯩꯁꯥ ꯊꯥ ꯉꯝꯕꯅꯦꯕ ꯈꯪꯗꯦꯗ ꯑꯗꯨꯅ ꯑꯩꯈꯣꯏꯁꯨ ꯚꯥꯏ ꯊꯕꯛ ꯑꯝ ꯇꯧꯁꯤꯟꯅꯕ ꯇꯧꯖꯩꯑ
ꯊꯕꯛꯁꯤꯔꯤꯅꯤ ꯈ꯭ꯋꯥꯏ ꯂꯨꯔꯤꯁꯤ ꯊꯕꯛꯁꯤ ꯊꯥ ꯑꯃ ꯁꯥ ꯁꯥꯖꯔꯤ ꯇꯧ ꯊꯕꯛꯁꯤ ꯀꯔꯤ ꯊꯕꯛꯅꯣ ꯇꯧꯗꯣꯏꯁꯦ ꯃꯅꯤꯄꯨꯔ ꯊꯕꯛ ꯀꯥꯏꯗ ꯒ꯭ꯌꯥꯟ ꯃꯌ ꯑꯃ ꯇꯥꯗꯦ ꯁꯤꯗ ꯇꯧꯔ ꯁꯤꯒ ꯀꯧꯅꯤꯤ ꯍꯥꯏꯕ ꯑꯃꯁꯨ ꯂꯩꯇꯦ ꯊꯥꯔꯤꯗꯤꯉꯩ ꯁꯦꯟꯇ꯭ꯔꯦꯜꯒꯤ ꯍꯥꯏꯔ ꯑꯩꯈꯣꯏ ꯏꯟꯗꯤꯌꯥꯒꯤ ꯃꯤꯁꯤ ꯀꯌꯥꯅꯤꯌꯉꯣ ꯌꯥꯝꯅ ꯁꯣꯏꯗꯅ ꯑꯩꯈꯣꯏꯒꯤ ꯏꯟꯗꯤꯌꯥꯒꯤ ꯂꯥꯏ ꯈꯨꯇꯝꯁꯤ ꯊꯕꯛ ꯑꯃ ꯄꯣꯁ ꯑꯃꯗ ꯑꯩꯈꯣꯏꯒꯤ ꯃꯤ ꯌꯥꯝꯗ꯭ꯔꯕꯗ ꯃꯤ ꯂꯥꯛꯈ ꯑꯃꯈꯛꯀꯤ ꯃꯌꯥꯟ ꯇꯥꯟꯅꯕꯒꯨꯝꯕꯅꯦꯕ ꯄꯣꯁ ꯑꯃꯈꯛꯇꯪꯗ ꯍꯥꯏꯗꯤ ꯁꯤꯠ ꯑꯃꯈꯛꯇꯪꯗ ꯂꯥꯛ ꯑꯃꯃꯨꯛꯀꯤ ꯃꯌꯥꯗ ꯇꯥꯟꯅꯕꯒꯨꯝꯕꯅꯦꯕ ꯑꯗꯨꯗꯤ ꯂꯦꯝꯍꯧꯔꯤꯕ ꯃꯤꯈꯩꯗꯨꯗꯤ ꯄꯨꯔꯥ ꯊꯕꯛ ꯐꯪꯗꯕ ꯉꯥꯛꯇꯅꯦꯕ
ꯑ
ꯎ ꯇꯗꯤ ꯇ
ꯌꯥꯗꯦ ꯌꯥꯝ ꯊꯤ ꯁꯣꯏꯗ
ꯅꯣꯏ ꯑꯩꯈꯣꯏ ꯃꯇꯝꯗꯅ ꯍꯦꯟꯅ ꯑꯃꯨꯛ ꯋꯥꯔꯛꯀꯗꯣꯏꯅ
ꯃꯥꯅꯦ ꯍꯧꯖꯤꯛꯇꯤ ꯈꯔꯕꯨꯥꯎ ꯐꯔꯤꯅꯦ ꯑꯩꯈꯣꯏꯒꯤ ꯆꯍꯤ ꯇꯔꯥꯃꯨꯛꯀꯤ ꯃꯃꯥꯡꯒꯤ ꯀꯥꯡꯕꯨꯗꯁꯨ ꯃꯣꯏꯗꯤ ꯑꯃꯨꯛ ꯅꯦꯒ꯭ꯂꯦꯛ ꯆꯥꯊꯣꯛꯄꯩꯅꯦꯕ ꯑꯃꯨꯛ ꯅꯠꯇ꯭ꯔꯥ ꯈꯔ ꯁꯤꯖꯝ ꯈꯣꯠꯆꯟꯕ ꯇꯧꯍꯧꯕ ꯀꯥꯡꯕꯨꯟ ꯇꯧꯒꯤ ꯋꯥꯅꯦꯕ ꯊꯕꯛꯁꯦ
ꯎꯝ
ꯈꯨꯕꯥꯏ ꯑꯃ ꯃꯇꯝꯝꯗꯒꯁꯦ ꯃꯣꯏ ꯊꯕꯛꯀꯁꯦ ꯀꯩꯁꯅ ꯁꯨꯃꯥꯏꯅꯒꯁꯦ ꯍꯥꯏꯗꯤ ꯄꯩꯁꯥ ꯗꯔꯀꯥꯔ ꯑꯣꯏꯔꯝꯃꯣꯏꯕ ꯍꯥꯏꯗꯤ ꯄꯩꯁꯥ ꯊꯣꯛꯧꯐꯝ ꯈꯣꯠꯄ ꯃꯌꯥꯝ ꯂꯩꯅꯅ ꯑꯇꯣꯞꯄꯀꯣ ꯑꯗꯨ ꯃꯇꯝꯗꯨꯗ ꯌꯥꯝ ꯀꯣꯠꯆꯤꯟ ꯆꯦꯜꯂꯒ ꯀꯣꯆꯤ ꯁꯧꯕ ꯀꯥꯡꯕꯨꯈꯩꯅꯣ ꯍꯧꯖꯤꯛ ꯑꯩꯑꯣꯣꯏꯗꯤ ꯀꯩꯅꯣ ꯇꯧꯔꯤꯒꯤꯅꯦꯅ
ꯎꯝ ꯃ ꯍꯥꯏꯗꯤ ꯍꯧꯖꯤꯛꯇꯤ ꯐꯣꯟꯅꯨꯡꯒꯤ ꯃꯇꯝꯅꯤꯅ ꯊꯕꯛ ꯑꯃ ꯀꯧꯔꯛꯄꯗꯁꯨ ꯂꯝ ꯈꯪꯅꯔꯦ ꯊꯥꯏꯅꯗꯤ ꯇꯖꯅ ꯇꯔ
ꯍꯣꯏ ꯈꯔ ꯍ ꯑꯦꯛꯆꯦꯟꯁ ꯑꯣꯐꯤꯁꯀꯨꯝꯕꯗꯒ ꯈꯔ ꯑꯦꯛꯆꯦꯟꯁ ꯑꯣꯐꯤꯁꯀꯨꯝꯕ ꯈꯔ ꯂꯨꯝꯕ ꯀꯥꯡꯕꯨꯅ ꯈꯪꯕ ꯋꯥꯅꯦꯕ
ꯍꯣꯏ ꯍꯣꯏ